ꯉꯣꯡ ꯆꯔꯤꯕꯣ
ꯍꯧꯖꯤꯛ ꯇꯣꯛꯈ꯭ꯔꯦ
ꯀꯩꯒꯤꯩ ꯇꯣꯈꯜꯂꯅꯣ ꯆꯗꯦꯗ
ꯌꯥꯝ ꯊꯨꯑꯦ ꯍꯧꯖꯤꯛ ꯑꯒ ꯐꯖꯅ ꯆꯨꯔꯒ ꯑꯃꯨꯛ ꯊꯣꯛꯑ ꯀꯩꯅꯣ ꯑꯗꯨ ꯆꯨꯗ꯭ꯔꯦ
ꯑ ꯅꯨꯡꯁꯥ ꯁꯥꯏꯌꯦ ꯑꯩꯈꯣꯏ ꯁꯤꯗꯗꯤ ꯁꯥ ꯁꯥꯏꯕ ꯀꯣꯏꯁ ꯇ ꯂꯩ
ꯍꯧꯖꯤꯛ ꯅꯨꯡꯁꯥꯗꯇꯦꯍꯦ
ꯈꯣꯏꯗꯤ ꯊꯣꯛꯑ
ꯊꯣꯛꯥꯎꯗ ꯁꯥ ꯊꯧꯗ ꯃꯝꯃꯦ ꯑꯗꯨꯗ ꯍꯣꯔꯦꯟ ꯑꯃꯨꯛ ꯅꯣꯡ ꯆꯨꯅꯤꯉꯥꯏ ꯃꯥꯜꯂꯦ
ꯎꯝ
ꯅꯪꯗꯤ ꯑꯗꯨꯝ ꯔꯨꯝꯗ ꯀꯩꯅꯣ ꯌꯨꯝꯗ ꯂꯩꯕꯗꯣ ꯅꯨꯡꯉꯥꯏꯕ꯭ꯔꯥꯅꯦ ꯃꯄꯥꯟ ꯊꯣꯛꯗꯕꯤꯗ
ꯅꯨꯡꯉꯥꯏ ꯀꯩꯅꯣ
ꯑꯦ ꯇꯥꯟꯃꯗ ꯑꯣꯏꯏꯗꯤꯦ
ꯅꯨꯡꯉꯥꯏꯒꯅꯦ ꯂꯩꯔꯒ ꯌꯦꯡꯉꯣ ꯅꯪꯁꯨ
ꯑꯗꯨꯝ ꯂꯩꯌꯦ ꯍ ꯑꯩꯅ ꯍꯥꯟꯅꯒꯤ ꯑꯗꯨꯝ ꯂꯩꯌꯦꯦ ꯊꯕꯛ ꯇꯧꯔꯒ ꯂꯩ ꯑꯁ ꯑꯩ ꯄꯜꯂꯦ
ꯀꯩ ꯀꯩꯅꯣ ꯆꯠꯅꯤꯡꯉꯥꯏ ꯂꯩꯔꯗꯤ ꯑꯗꯨꯝ ꯆꯠꯄ꯭ꯔꯦ ꯑꯗꯨꯒꯤ ꯑ ꯇꯧꯕ꯭ꯔꯗꯤ ꯐꯖ
ꯐꯖ ꯆꯂꯦ ꯄꯩꯁꯥꯥꯁꯦ
ꯎꯝ ꯑꯗꯨꯝ ꯀꯩꯅꯣ ꯇꯧꯕꯒꯤ ꯈꯔ ꯂꯩꯔꯗꯤ ꯆꯤ ꯂꯩꯔꯔꯣꯏꯗ ꯌꯨꯝꯗꯗꯧꯉꯩꯁꯨ ꯍꯧꯖꯤꯛ ꯀꯩꯅꯣ ꯄꯥꯔꯠ ꯇꯥꯏꯝꯒꯤ ꯈꯔ ꯇꯧꯕꯒꯤ ꯑꯗꯨꯝ ꯂꯩꯕꯩ ꯋꯥꯅꯤ ꯎꯝ ꯑꯩꯅ ꯑꯩꯅ ꯍꯥꯏꯕꯗꯣ ꯕꯦꯡꯒꯂꯣꯔ ꯆꯠꯀꯅꯤ ꯍꯥꯏꯕꯗꯣ
ꯑꯣ ꯄ ꯃꯣꯏ ꯆꯅꯗꯣ
ꯑꯣꯛꯇꯣꯕꯔ ꯅꯠꯇ꯭ꯔꯒ ꯅꯣꯕꯦꯝꯕꯔꯗ ꯆꯠꯀꯅꯤ ꯑꯗꯨꯒ ꯕ ꯁꯦꯕ ꯑꯩꯗꯤ ꯂꯥꯛꯀꯅꯤꯕ ꯍꯧꯖꯤꯀꯤ ꯍꯧꯔꯅꯤ
ꯋꯥꯔꯤꯗ ꯂꯥꯛꯀꯅꯤ ꯍꯥꯏꯕꯗꯤ ꯀꯥꯏꯗ ꯂꯥꯛꯇꯣꯏꯕ
ꯐꯦꯕꯋꯥꯔꯤꯗ ꯑꯃꯨꯛ ꯃꯅꯤꯄꯨꯔꯗ ꯂꯥꯛꯇꯣꯏꯅꯤ
ꯑꯣ ꯅꯣꯏꯒꯤꯁꯦ ꯍꯧꯖꯤꯛꯁꯦ ꯄꯥꯔꯠ ꯇꯥꯏꯝꯁꯦ ꯇꯧꯔꯒ ꯅꯪꯒꯤ ꯊꯕꯛꯀꯤ ꯃꯇꯥꯡꯗꯔ ꯉꯁꯥꯏ ꯆꯠꯀꯦ ꯍꯥꯏꯕꯁꯦ
ꯎꯝ ꯅꯠꯇ ꯑꯗꯨ ꯑꯗꯨꯗꯤ ꯀꯣꯏ ꯆꯠꯇꯅꯦ ꯈꯔ ꯈꯔ ꯈꯔ ꯀꯣꯏꯊꯣꯛꯀꯦ ꯑꯗꯨꯒ
ꯑ ꯍꯧꯖꯤꯛꯁꯦ ꯄꯩꯁꯥ ꯇꯥꯜꯂꯨꯈꯤꯒꯦ ꯄꯩꯁꯥꯁꯦ ꯁꯦꯚ ꯇꯧꯔꯒ ꯌꯥꯔꯦ ꯆꯠꯄ ꯌꯥꯔꯦ ꯍꯥꯏꯕ ꯀꯥꯟꯗ ꯆꯠꯂꯒ ꯀꯣꯏꯊꯣꯔꯔꯒ ꯑꯃꯨꯛ ꯂꯥꯛꯑꯒ ꯄꯩꯁꯥ ꯇꯥꯡꯉꯦ ꯍꯥꯏꯕ
ꯍꯣꯏ
ꯌꯦꯁ ꯀꯥꯏꯗ ꯀꯣꯏ ꯊꯣꯛꯅꯤꯉꯥꯏ ꯂꯩꯕ꯭ꯔꯅꯦ ꯃꯐꯝꯁꯦ
ꯂꯩ ꯀꯩꯅꯣ ꯐꯁ ꯐꯖꯕ ꯑꯦꯅ ꯆ ꯊꯁ
ꯑꯩꯗꯤ ꯁ꯭ꯋꯤꯖꯔꯂꯦꯟ ꯈꯛꯇꯅꯦ ꯆꯠꯅꯤꯡꯕ
ꯌꯥꯔꯅꯤ
ꯁ꯭ꯤꯖꯔꯂ ꯁꯖꯔ ꯃꯤ ꯑꯃ ꯀꯅꯥꯒꯨꯝꯕ ꯁꯖꯦꯟ ꯄꯨꯕꯤꯒꯦ ꯂꯥꯛꯑꯣ ꯍꯥꯏꯔꯗꯤ ꯑꯁ ꯑꯩꯗꯤ ꯔꯦꯗꯤꯗ ꯂꯩꯔꯦ ꯎ
ꯑꯗꯨꯗꯤ ꯀꯩꯅꯣ ꯇꯧꯔꯣ ꯊꯕꯛ ꯃꯌꯥꯝ ꯇꯧꯔꯒ ꯄꯩꯁꯥ ꯄꯥꯏꯔꯒ ꯑꯗꯨꯒ ꯆꯠꯁꯤ
ꯑꯁ ꯑꯩꯒꯤ ꯄꯩꯁꯥꯅꯦ ꯆꯠꯇꯣꯏ ꯅꯠꯇꯦ
ꯑ ꯑꯁꯦꯡꯕ ꯁ꯭ꯋꯤꯖꯔꯂꯦꯟ ꯆꯠꯅꯤꯡꯉꯦ
ꯆꯠꯁꯦ ꯄꯩꯁꯥ ꯌꯥꯝ ꯇꯥꯜꯂꯣ
ꯅꯪ ꯇ ꯀꯂꯣ
ꯑꯩꯁꯨ ꯇꯥꯟꯗꯣꯏꯅꯦ ꯅꯪꯁꯨ ꯇꯥꯜꯂꯣ
ꯑꯩ ꯄꯩꯁꯥ ꯇꯥꯅꯤꯡꯗ꯭ꯔꯦ ꯑꯩ ꯄꯩꯁꯥ ꯄꯩꯁꯥꯗꯤ ꯄꯥꯏꯅꯤꯡꯉꯦ ꯇꯅꯤ
ꯇꯅꯤꯡꯒꯅꯀꯣ
ꯇꯗꯦꯦ
ꯎꯝ ꯆꯟꯕ ꯌꯥꯗꯦ
ꯅꯪꯅꯦ ꯍꯦ ꯅꯠꯇꯜ ꯅ ꯑꯃ ꯌꯦꯦꯒꯣꯟꯟꯒ
ꯍꯧꯖꯤꯛ ꯇꯜꯂꯗꯤ
ꯀꯩꯅꯣ ꯑꯣꯖꯥꯒꯤ ꯑꯦꯛꯁꯄꯤꯔꯦꯟꯁꯒꯨꯝꯕ ꯇꯤꯆꯤꯡꯒꯤ ꯑꯦꯛꯁꯄꯤꯔꯦꯟꯁꯒꯨꯝꯕ ꯂꯩꯕꯨꯔꯦ
ꯂꯩ ꯏꯗꯦꯗ
ꯑꯗꯨꯅ ꯈꯪꯉꯦꯅꯦ ꯑꯋꯥꯕꯗꯣ ꯀꯃꯥꯏ ꯋꯥꯏꯦ ꯍꯥꯏꯕꯅꯪ ꯈꯪꯉꯦ
ꯑꯣ ꯅꯪ ꯍꯥꯟꯅ ꯑꯣꯖꯥ ꯑꯣꯏꯔꯝꯕ꯭ꯔꯣ
ꯑꯣꯏꯔꯝꯃꯦ ꯑꯗꯨꯒꯤ ꯈꯪꯕꯒꯤ ꯑꯣꯖꯥꯁꯦ ꯑꯃꯨꯛꯀꯛꯇ ꯇꯧꯅꯤꯡꯗ꯭ꯔꯦ ꯑꯩꯁꯦ
ꯊꯪ ꯋꯥꯕ꯭ꯔꯣ
ꯋꯥꯕꯒꯤ ꯆꯥꯡ ꯍꯥꯏꯔꯗꯤ ꯑꯗꯨꯝ ꯀꯩ ꯍꯥꯏꯗ꯭ꯔꯥ ꯎꯝ ꯐꯤꯖꯤꯀꯦꯜꯂꯤ ꯅꯠꯇꯕ ꯃꯦꯟꯇꯦꯜꯂꯤꯁꯦ ꯑꯗꯨꯝ ꯋꯥꯈꯜꯁꯨ ꯋꯥꯅ ꯑꯣꯖꯥ ꯇꯧꯕꯔꯤꯁꯦ ꯄ꯭ꯔꯦꯁꯔ ꯄꯤꯌꯦ ꯑꯗꯨꯒ ꯑꯉꯥꯡꯁꯤꯡ ꯁꯦꯟꯅꯕꯁꯤꯁꯨ ꯋꯥꯏ ꯔꯦꯁꯄꯣꯟꯁꯤꯕꯜꯁꯤ ꯆꯥꯎꯑꯦ
ꯎꯝ
ꯁꯣꯏ ꯈꯪꯗꯕꯒꯤꯅꯤ ꯅꯪꯁꯨ ꯑꯃꯨꯛꯀ ꯇ꯭ꯔꯥꯏ ꯇꯧꯅꯦ ꯑꯣꯖꯥ
ꯑꯩꯅ ꯑꯩꯅ ꯑꯩꯅ ꯑꯣꯖꯥ ꯑꯣꯏꯔꯗꯤ ꯑꯉꯥꯡꯗꯤ ꯂꯩꯈ꯭ꯔꯔꯅꯤꯍꯦ
ꯃꯥꯏ ꯇꯥꯛꯇꯣꯏꯅꯣ
ꯂꯥꯏꯔꯤꯛ ꯍꯩꯕ꯭ꯔꯥ ꯉꯥꯎꯔꯒ ꯆꯠꯄ꯭ꯔꯥ ꯑꯃꯗꯤ ꯁꯣꯏꯗ꯭ꯔꯦ
ꯃꯇ ꯍꯁꯗ ꯌꯥ
ꯑ
ꯋꯥꯕꯅꯦ ꯑꯣꯖꯥ ꯇꯧꯕꯁꯦ ꯄꯩꯁꯥꯗꯤ ꯂꯥꯛꯑꯦꯕ ꯑꯗꯨ ꯑꯣꯏꯔꯁꯨ ꯇ ꯋꯥꯗꯤ ꯋꯥ ꯋꯥ ꯑꯩꯈꯣꯏꯒꯤ ꯀꯩ ꯍꯥꯏꯗ꯭ꯔꯦ ꯃꯇꯝꯁꯦ ꯐ꯭ꯔꯤ ꯑꯣꯏꯗꯕ ꯍꯥꯏꯕ ꯇꯥꯔꯦꯀꯣ ꯑꯩꯈꯣꯏꯅ ꯆꯠꯅꯤꯡ ꯀ ꯍꯥꯏ ꯇꯧꯅꯤꯡꯕ ꯑꯩꯈꯣꯏꯒꯤ ꯄꯔꯣꯅꯦ ꯇꯥꯏ ꯄꯥꯛ ꯐꯪꯕ
ꯑꯝ
ꯐꯪꯉꯁꯨ ꯐꯪꯕ ꯍꯥꯏꯕꯁꯦ ꯚꯦꯀꯦꯁꯟꯒꯨꯝꯕꯁꯨ ꯍꯣꯏ ꯑꯗꯨꯒꯨꯝꯕ ꯃꯇꯝꯅꯅꯦꯕ ꯑꯇꯩꯗꯤ ꯈꯗꯂ ꯋꯥꯏ ꯈꯥꯟꯅꯁꯨ ꯋꯥꯏ
ꯏꯁꯥꯁꯨ ꯌꯥꯝ ꯐꯪꯉꯝꯃꯣꯏꯗ ꯃꯅꯤꯄꯨꯔꯗꯗꯤ
ꯎꯝ ꯄꯩꯁꯥ ꯌꯥꯝꯗꯦ ꯄꯩꯁꯥ ꯌꯥꯝꯗꯕꯒꯤ ꯍꯣꯏ ꯑꯣꯖꯥ ꯇꯧꯕꯁꯦ ꯄꯩꯁꯥ ꯗꯕ ꯏꯟ ꯀꯝꯅꯤꯅꯥꯏ ꯄꯥꯎ ꯇꯨꯁꯟ ꯂ ꯂꯧꯕꯒ ꯇꯨꯏꯁꯟ ꯂꯧꯔꯗꯤ ꯑꯗꯨꯗꯒꯤꯗꯤ ꯍꯣꯏ ꯄꯩꯁꯥꯁꯤ ꯑꯗꯨ ꯃꯦ ꯃꯦ ꯋꯥꯔꯁꯨ ꯂꯥꯛꯑꯦ ꯇ ꯋꯥꯔꯁꯨ ꯋꯥꯑ ꯁꯤ ꯄꯠꯇ ꯂꯝ ꯀꯩꯅꯝ ꯇꯧꯧꯕꯅꯤ ꯅꯪ ꯑꯃꯨꯛ ꯐꯥꯎ ꯇꯨꯏꯁꯟꯒꯨꯝꯕꯁꯨ ꯇꯧꯗꯦ ꯑꯉꯥꯡꯁꯤꯡꯕꯣ
ꯂꯧꯗꯦ ꯑꯗꯨꯝ ꯑꯩꯈꯣꯏ ꯑꯩꯈꯣꯏꯒꯤ ꯀꯩꯅꯣꯒꯤ ꯔꯤꯂꯦꯇꯤꯞꯀꯤ ꯑꯉꯥꯡꯁꯤꯡꯒꯤ ꯑꯗꯨꯝ ꯑꯗꯨꯝ ꯇꯥꯛꯄꯤꯌꯦꯗ
ꯑꯗꯨ ꯅꯨꯡꯉꯥꯏꯕ꯭ꯔꯥꯅꯦ ꯑꯉꯥꯡꯁꯤꯡꯕꯨ ꯇꯥꯛꯄꯤꯕꯗꯣ
ꯑꯉꯥꯡ ꯌꯥꯝꯗꯕꯅꯤꯅ ꯅꯨꯡꯉꯥꯏꯌꯦ ꯑꯩꯈꯣꯏꯗꯤꯛ
ꯅꯨꯡꯉꯥꯏꯔꯎꯅꯦ ꯍꯣꯏ ꯌꯥꯗꯕꯗꯨꯗꯤ ꯑꯁ ꯀꯩꯁꯨ ꯄꯥꯏꯔꯣꯏꯗ ꯎꯝ ꯇꯔꯥꯒꯨꯝꯕ ꯊꯥꯔꯇꯤꯟ ꯐꯣꯔꯇꯤꯟ ꯐꯤꯐꯇꯤꯟ ꯌꯎꯔꯗꯤ ꯏꯁ ꯀꯣꯛ ꯆꯥꯛꯄꯅꯤ
ꯎ ꯑꯗꯨꯗꯤ ꯅꯪ ꯍꯥꯟꯅ ꯀꯣ ꯌꯥꯝ ꯆꯥꯛꯂꯛꯑꯦꯀꯣ
ꯑꯁꯖꯒꯅꯦ ꯍꯧꯖꯤ ꯐꯥꯎ ꯆ ꯂꯔꯦ ꯐꯥꯎꯖꯦ
ꯍꯧꯖꯤꯛꯇꯤ ꯀꯣꯛꯆꯆꯥꯔꯅ ꯐꯔꯣ ꯌꯥꯔꯦ
ꯑ
ꯑ
ꯆꯥꯛ ꯂꯥꯡꯝꯕ ꯍꯧꯔꯦ
ꯎ ꯏꯕꯣꯡ ꯌꯥꯝ ꯂꯥꯎꯋꯦ ꯀꯅ
ꯑ
ꯃꯝꯃꯃꯤ ꯑꯦꯝꯂꯑꯣꯣꯏꯕꯕꯥ
ꯂꯩꯠꯇꯦꯡ ꯉꯁ꯭ꯋꯥꯏꯗꯣ ꯆꯥꯛ ꯆꯥ ꯆꯥꯗꯕꯒ ꯃꯥꯜꯂꯦ ꯍꯥꯟꯕꯅꯦꯕ ꯌꯦꯟꯁꯥꯡꯗꯣ ꯌꯥꯝ ꯍꯥꯎꯗꯦ ꯑꯗꯨꯅꯤꯅ ꯆꯥꯛꯄ ꯈꯖꯤꯤꯡꯁꯨ ꯆꯥꯕꯤꯔ ꯑꯗꯨꯒ ꯁꯧꯒꯔꯤ ꯑꯗꯨꯁꯨ ꯁꯧꯒ꯭ꯔꯤ ꯑꯃ ꯑꯣꯏꯕ ꯆꯕꯔꯤ ꯁꯒꯜ ꯏꯟꯁꯥꯛ ꯆꯥꯔꯗꯤ ꯆꯥꯛ ꯍꯦꯟꯅ ꯀꯩꯅꯣ ꯇꯧꯋꯤꯅ ꯂꯥꯝꯕꯗꯣ ꯇꯧꯗ꯭ꯔꯣ ꯅꯅꯣꯒꯗꯦ
ꯇꯃꯦ ꯇ
ꯑꯗꯨꯒꯤ
ꯑꯩꯈꯣꯏꯁꯨ ꯁꯒꯔꯤ ꯊꯣꯡꯉꯦ ꯉꯁꯤ
ꯆꯥꯕ ꯍꯥꯎꯇ ꯅ ꯆꯂ ꯑꯂ ꯃꯅꯤ ꯇꯦꯦ
ꯁꯨꯔꯤ ꯁꯨꯔꯤꯗꯣ ꯑꯩꯗꯤ ꯍꯩꯅꯗꯦꯕ
ꯏꯁ ꯉꯁꯥꯏꯗꯤ ꯑꯩ ꯍꯩꯅꯦ ꯁꯒꯜ ꯄꯥꯝꯃꯦ ꯍꯥꯏꯔꯒ ꯑ ꯍꯩꯅꯗꯦ ꯍꯥꯏꯕ ꯑꯩꯁ ꯑꯩꯒꯤ ꯃꯇꯧ ꯇꯝꯃꯒ ꯂꯩ ꯅꯪ ꯍꯥꯏ ꯉꯁꯥꯏꯗꯣ ꯍꯥꯏ ꯍꯥꯏꯌꯦꯌꯦ
ꯅꯪ ꯇꯥꯕ ꯁꯣꯏꯕ ꯌꯧꯔꯝꯒꯅꯤ ꯑꯩ ꯍꯥꯏꯗꯦꯍꯦ
ꯁꯒꯔꯤ ꯆꯥꯏꯗꯤ ꯍꯥꯏꯗꯤ ꯑꯗꯣꯁꯨ ꯆꯞ ꯄꯥꯝꯕ꯭ꯔꯥ ꯍꯥꯏꯅ ꯑꯩꯗꯤ ꯁꯒꯔꯤ ꯄꯥꯝꯗꯦ ꯍꯥꯏꯔꯒ ꯅꯪꯗꯤ ꯑꯗꯨꯝ ꯄꯥꯝꯃꯦ ꯆꯥꯕ ꯌꯥꯏ ꯑꯗꯨꯝ ꯍꯥꯏꯔꯣꯑꯣ ꯑꯩꯅ
ꯑꯗꯨꯗꯤ ꯅꯪ ꯅꯪꯅ ꯍꯥꯏꯕꯗ ꯀꯩꯅꯣ ꯇꯧꯕ ꯑꯣꯏꯔꯝꯒꯅꯤ ꯅꯪꯅ ꯍꯥꯏꯕꯗ ꯑꯩꯅ ꯁꯦꯔꯥꯟ ꯇꯨꯔꯥꯟ ꯇꯥꯕ ꯑꯣꯏꯔꯝꯃꯅꯤ
ꯄ ꯅꯪ ꯍꯥꯏꯗꯤ ꯍꯥꯏꯈꯤꯕꯅꯦ ꯑꯩꯗꯤ ꯄꯥꯝꯗꯦ ꯍꯥꯏꯅꯗꯤ ꯍꯥꯏꯈꯤꯕꯅꯦ
ꯎꯝ ꯁ ꯌꯨꯝ ꯌꯨꯝꯗꯗꯤ ꯁꯒꯤ ꯑꯩꯈꯣꯏ ꯃꯥꯅ ꯁꯧꯒꯔꯤ ꯊꯣꯡꯉꯗꯤ ꯑꯩꯒꯤ ꯑꯦꯛꯁꯇ꯭ꯔꯥ ꯑꯃ ꯀꯩꯅꯣ ꯑꯃ ꯑꯗꯨꯝ ꯊꯣꯡꯉꯦꯕ ꯍꯤꯟꯖꯥꯡ ꯑꯃ
ꯑꯗꯨ ꯊꯣꯡꯗ꯭ꯔꯦ ꯉꯁꯤ
ꯉꯁꯤꯗꯤ ꯊꯣꯡꯗ꯭ꯔꯦ
ꯌꯥꯍꯧ ꯊꯦꯡꯉꯣꯏꯒꯤ ꯑꯩꯕꯨ ꯍꯥꯏ ꯍꯥꯏꯔꯒ ꯑꯩ ꯅꯪꯅ ꯍꯦꯜꯂꯝꯕꯅꯤꯅꯦ ꯌꯥꯍꯧ ꯊꯦꯡꯕꯗꯣ ꯑꯩꯗꯤ ꯍꯟꯗꯛꯇꯤ
ꯑꯩ ꯄꯨꯡ ꯁꯕꯦꯟꯅꯦ ꯍꯧꯒꯠꯂꯤꯗꯣ ꯉꯁꯤ
ꯑꯦꯁ ꯅꯠꯇꯦ ꯅꯠꯇꯦ ꯅꯪ ꯀꯣꯜ ꯇꯧꯔꯛꯄ ꯀꯥꯟꯗꯗꯤ ꯄꯨꯡ ꯑꯩꯠ ꯑꯣꯏꯔꯝꯒꯅꯦ
ꯄꯨꯡꯍꯩ ꯇꯥꯔꯕꯅ ꯇꯥꯗ꯭ꯔꯤꯍꯦ
ꯇꯥꯔꯛꯄꯅꯤ ꯑꯗꯨꯋꯥꯏꯗꯅꯦ ꯅꯪ ꯑꯩ ꯀꯣꯜ ꯇꯧꯈꯤꯕꯗꯣ ꯅꯪꯉꯣꯟꯗ
ꯑꯩ ꯍꯧꯒꯠ ꯍꯧꯒꯠꯄ ꯀꯣꯜ ꯇꯧꯒꯦ ꯇꯧꯕꯅꯦ ꯅꯪꯗꯣ ꯅꯪ ꯇꯧꯔꯝꯒꯅꯤ ꯍꯥꯏꯅ ꯇꯧꯕꯤ ꯌꯥꯕꯅꯤ
ꯀꯩꯅꯣ ꯑꯩꯒꯤ ꯏꯃꯥꯟꯕꯤꯗꯨꯣ ꯃꯥꯗꯤ ꯊꯕꯛ ꯍꯥꯏꯗꯤ ꯈꯔ ꯃꯨꯛ ꯉꯂ ꯆꯠꯂꯦꯕ ꯏꯃꯥꯟꯕꯤ ꯇꯨꯝꯃꯒ ꯑꯗꯨꯒꯤ ꯃꯦꯀꯞ ꯊꯣꯛꯄꯁꯦ ꯄꯨꯡ ꯃꯉꯥ ꯑꯗꯨꯋꯥꯏꯗ ꯃꯦꯀꯞ ꯊꯣꯛꯔꯅꯦꯕꯀ ꯇꯨꯝꯅꯤꯡꯉꯥꯏ ꯐꯖꯅ ꯑꯩꯁꯦ ꯑꯃꯨꯛ ꯇꯨꯝꯒꯦ ꯍꯥꯏꯅ ꯈꯜꯂꯒ ꯂꯩꯅꯕ ꯇꯧꯗꯣꯜꯒ ꯑꯗꯨ ꯍꯥꯏꯕꯗꯤ ꯃꯥꯁꯨ ꯊꯕꯛ ꯆꯠꯅꯤ ꯍꯥꯏꯕꯒꯤ ꯋꯥꯈꯜꯗ ꯑꯗꯨꯝ ꯇꯨꯝꯕꯅꯤꯅ ꯀꯩ ꯍꯥꯏꯒꯦꯔꯥ ꯄꯨꯡꯦ ꯁꯕꯦꯟ ꯇꯥꯗ꯭ꯔꯤꯉꯩ ꯑꯗꯨꯝ ꯍꯧꯒꯠꯂꯦ ꯏꯁꯤꯡ ꯇꯥꯔꯝꯃꯦ ꯑꯗꯨ ꯀꯩ ꯀꯩꯅꯣ ꯇꯧꯔꯒ ꯐꯤ ꯁꯨꯕ ꯆꯠꯂꯦ ꯀꯩ ꯀꯩꯅꯣ ꯇꯧꯔꯦ
ꯁꯤ ꯁꯨꯕꯗꯤ ꯌꯥꯝ ꯀꯟꯕ ꯃꯥꯜꯂꯦꯍꯦ
ꯀꯗꯤ ꯅꯅꯨꯡꯗꯤꯒꯤ ꯁꯣꯔꯖꯌꯥ
ꯁꯥꯔꯐꯒ ꯏꯁꯤꯡ ꯌꯥꯎꯔꯗꯤ ꯌꯥꯔꯦ ꯑꯗꯨꯝ ꯁꯨꯕꯤꯔꯅꯤ ꯃꯣꯠꯄ꯭ꯔꯥ ꯃꯣꯠꯇꯕ꯭ꯔꯥ ꯈꯪꯦ ꯑꯗꯨ ꯁꯅꯤꯉ ꯂꯦꯗꯤ
ꯑꯩ ꯁꯋꯥꯇ ꯍꯥꯏꯗꯗꯤ
ꯑ ꯅꯣꯏꯦ ꯅꯠꯇꯦ ꯍꯥꯏꯦ ꯈꯛꯇ ꯍꯥꯏꯕꯅꯦ ꯑꯩ ꯈꯛꯇ ꯍꯥꯏꯕꯨꯅꯦ ꯑꯩꯒꯤ ꯗ꯭ꯔꯦꯁ ꯂꯩꯥꯏꯕ ꯁꯤꯁꯤꯡ ꯂꯏꯁ ꯇ ꯀꯔꯤ
ꯁ ꯁꯨꯕꯤ ꯌꯥꯏ ꯀꯩꯅꯣ
ꯑ ꯃꯤꯒꯤꯗꯤꯁꯨꯅꯤꯡꯗꯦ
ꯀꯩꯅꯣꯗ ꯍꯥꯏꯗꯨ ꯇꯥꯗ꯭ꯔꯣ ꯎꯝ ꯀꯩꯅꯣꯗ ꯎꯝ ꯕꯥꯥꯏꯕꯜꯗ ꯍꯥꯏꯗꯣꯛꯑꯣꯗ꯭ꯔꯣ ꯍꯥꯏꯄ ꯋꯥ ꯑꯅꯥꯗ ꯍꯥꯏꯗ ꯈꯪꯗꯦ
ꯑꯗ ꯄꯂꯒꯅ ꯌꯥꯝ ꯍꯩꯕ ꯇꯥꯏꯇ
ꯑꯦ ꯑꯩꯅ ꯑꯩꯅ ꯁ꯭ꯀꯨꯜ ꯇꯝꯃꯝꯃꯤꯗꯣ ꯑꯗꯨ ꯑꯗꯨꯝ ꯀꯩꯅꯣꯒꯤ
ꯍꯥꯏꯗ꯭ꯔꯁꯨ ꯌꯥꯏ ꯑꯩꯅ ꯍꯦꯟꯅ ꯈꯪꯉꯦ ꯅꯉꯥꯟꯗꯒꯤ
ꯑ ꯈꯪꯥꯡꯅꯤꯦ
ꯍ ꯁꯕꯨꯗꯤ ꯃꯠꯇ ꯊ ꯉꯥꯏ ꯌꯥꯎꯗꯦ ꯅꯪ ꯈꯨꯠꯂ ꯏꯅ
ꯎ
ꯁꯨꯗꯣꯛ ꯑꯣꯖ ꯅꯣꯏ ꯋꯥꯁꯤꯡ ꯃꯦꯁꯤꯟ ꯂꯩꯇ꯭ꯔꯣ
ꯈꯨꯠꯁꯤ ꯂꯩꯑꯦꯕ ꯑꯗꯣ ꯁꯤ ꯁꯨꯔꯝꯗꯥꯏꯗ ꯈꯨꯇꯜ ꯃꯥꯡꯈꯤ
ꯅꯣꯏ ꯋꯥꯁꯤꯡ ꯃꯦꯆꯤꯟ ꯂꯩꯇ꯭ꯔꯣ ꯍꯥꯏꯕ
ꯂꯩꯌꯦ
ꯑꯗꯗꯤ
ꯋꯥꯁꯤꯡ ꯃꯦꯆꯤꯟꯗ ꯋꯥꯁꯤꯡ ꯃꯦꯆꯤꯟꯗ ꯁꯨꯕꯁꯦ ꯄꯥꯛꯅ ꯀꯣꯛꯇꯦꯅꯦ
ꯑꯗꯨꯗꯤ ꯍꯣꯏꯦ ꯑꯗꯨ ꯑꯣꯏꯔꯁꯨ ꯇꯥꯟꯕ ꯅꯨꯃꯤꯠ ꯌꯥꯎꯔꯁꯦ ꯋꯥꯁꯤꯡ ꯃꯦꯆꯤꯟ ꯑꯗꯨ ꯑꯗꯨꯗꯤ ꯑꯗꯨꯝ ꯁꯨꯊꯣꯛꯑꯀꯅꯦ ꯍꯗꯪ ꯊꯕꯛꯇꯣ ꯀꯣꯝꯃꯤꯅ
ꯎꯝ ꯀꯩꯅꯣ ꯀꯕꯗꯤꯁ ꯁꯥꯠ ꯀꯕꯗꯤ ꯌꯥꯌꯦ ꯑꯗꯨꯒ ꯐꯤ ꯈꯔ ꯈꯔ ꯑꯆꯧꯕꯁꯤꯡꯁꯤꯗꯤ ꯌꯥꯗ꯭ꯔꯦ ꯋꯥꯁꯤꯡ ꯃꯦꯆꯤꯟꯗ
ꯑꯩꯈꯣꯏꯅꯦ ꯋꯥꯁꯤꯡ ꯃꯦꯆꯤꯟꯁꯨ ꯂꯩꯇꯦ
ꯅꯪ ꯂꯩ ꯁꯤꯗꯤꯕ
ꯏ ꯑꯌꯣ ꯋꯥꯁꯤ ꯃꯁꯤꯟ ꯔꯅꯦ ꯁ ꯑꯗꯨ ꯄꯥꯏꯦ ꯈꯪꯕꯒ ꯅꯣꯏꯒꯤ ꯋꯥꯈꯜꯗ ꯑꯩ
ꯅꯪ ꯍꯥꯏꯗꯨꯗꯤ ꯅꯅꯨꯡ ꯆꯤꯒꯤ ꯑꯗꯨꯝ ꯁꯨꯕꯤꯒꯦ
ꯑꯩꯒꯤ ꯅꯨꯡꯇꯤꯒꯤ ꯁꯨꯕꯤꯒꯦ ꯍꯥꯏꯕ ꯅꯠꯇꯦ ꯑꯩꯒꯤ ꯗ꯭ꯔꯦꯁ ꯍꯥꯏꯕꯅꯦ ꯅꯨꯡꯇꯤꯒꯤ ꯁꯨꯕ ꯌꯥꯏ ꯍꯥꯏꯕꯅꯦ ꯑꯩꯒꯤ ꯗ꯭ꯔꯦꯁ ꯅꯣꯏꯒꯤ ꯍꯥꯏꯗꯦ ꯃꯤ ꯑꯇꯥꯏꯒꯤ ꯍꯥꯏꯗꯦꯕ
ꯑꯣ ꯃꯤ ꯑꯇꯩꯒꯤꯗꯤ ꯁꯨꯅꯤꯡꯗꯕ
ꯃꯤ ꯑꯇꯒꯤ ꯁꯨꯅꯤꯡꯗꯕ ꯑꯩꯒꯤ ꯈꯛꯇ ꯑꯩꯒꯤꯒ ꯑꯩꯒꯤ ꯐꯃꯨꯡꯒꯤ ꯕꯦꯁꯤꯠ ꯀꯨꯝꯕ ꯀꯩ ꯀꯩꯅꯣ ꯑꯁꯤꯒꯨꯝꯕ
ꯃꯦ ꯃꯦ ꯅꯪ ꯅꯪ ꯑꯩꯒ ꯆꯗꯤ ꯌꯥꯦ
ꯃ ꯊꯗꯁꯨꯨ ꯍꯧꯥꯎꯇꯣ
ꯎ